ꯑ
ꯇꯃꯀꯣ
ꯇꯨꯝꯗꯔ꯭ꯤꯇꯥ ꯑꯣ ꯑꯣꯏꯔꯕꯣ ꯅꯪꯗꯝꯕꯣ
ꯑ ꯂꯣꯏꯔꯦ ꯂꯣꯏꯔ ꯑꯩꯈꯣꯏ ꯃꯥꯒꯦꯗ ꯇꯧꯕꯅꯤ ꯑꯃ ꯂꯣꯏꯈ꯭ꯔꯦ
ꯑꯣ ꯑꯩ ꯑꯃ ꯈꯪꯒꯔꯤ ꯑꯃ ꯅꯪꯉꯣꯟꯗꯗꯣ ꯐꯥꯏꯚ ꯐꯣꯔ ꯑꯣꯏꯕꯗꯣ
ꯑꯥ ꯅꯍꯥꯟ ꯑꯥ
ꯀꯣꯗꯣ ꯐꯥꯏ ꯐꯋꯥ ꯑꯗꯨꯅꯦ ꯋꯥꯟ ꯈꯪꯉꯦ ꯍꯥꯏꯒ ꯅꯪꯉꯣꯟ ꯑꯗꯨ ꯇꯧꯕꯒ ꯑꯩꯈꯣꯏ ꯏꯆꯦꯒ ꯇꯧꯕꯅ ꯑꯩ ꯉꯥꯏ ꯁꯤꯗꯤꯀꯣ
ꯑꯣ ꯑꯩꯈꯣ ꯑꯗꯨ ꯑꯩꯈꯣꯅꯦ ꯑꯗꯨꯗꯤꯈꯣꯕ ꯃꯤ ꯑꯃꯗ ꯃꯉꯥꯔꯛ ꯃꯉꯥꯔꯛ ꯇꯧꯗꯣꯏꯕ
ꯃꯔꯤ ꯑꯃ ꯃꯔꯤꯔ ꯅꯨꯃꯤꯠ ꯑꯃꯗ
ꯅꯨꯃꯤ ꯇꯕꯗꯕꯏ ꯌꯥꯥꯛꯛꯇꯣ ꯇꯕ
ꯑꯥ ꯑꯗꯨꯗ ꯍꯧꯖꯤ ꯂꯥꯏꯐꯥꯎ ꯇꯧꯕ ꯌꯥꯏ ꯃꯥꯅꯤ ꯑꯗꯨꯋꯥꯏꯗꯒꯤꯗꯤ ꯌꯥꯔꯦ ꯍꯥꯏꯔꯦ
ꯑꯗꯨ ꯅꯠꯇ ꯀꯥꯏ ꯈꯣꯕꯗꯣ ꯅꯣꯡꯃꯗ ꯇꯧꯗꯗꯤ ꯌꯥꯗꯕ꯭ꯔꯕ ꯃꯤ ꯑꯃꯗꯨꯗ ꯅꯣꯡꯉꯥꯟꯅ ꯇꯧꯕ ꯌꯥꯗꯕ꯭ꯔꯥꯕ
ꯑꯗꯨꯗꯤ ꯀꯥꯏꯗꯦ ꯅꯣꯡꯃꯒꯤ ꯂꯤꯃꯤꯠ ꯊꯝꯕ ꯈꯪꯗꯦ ꯂꯩꯗꯅ
ꯑ
ꯈꯪꯕꯣ ꯂꯤꯃꯤꯠ ꯊꯝꯕꯗꯣ ꯑꯗꯨꯗꯣ ꯃꯔꯤꯔꯛ ꯂꯤꯃꯤꯠ ꯊꯝꯕ ꯌꯥꯏꯕ ꯍꯥꯏꯗꯤ ꯑꯩꯗꯤ ꯅꯉꯣꯟꯗ ꯃꯔꯤꯔꯛ ꯇꯧꯔꯛꯑꯗꯤꯀꯣ ꯅꯪꯁꯨ ꯃꯔꯤꯔꯛ ꯇꯧꯔꯛ ꯑꯣꯕ ꯍꯥꯏꯗꯤ ꯑꯩꯒꯤ ꯎꯝ ꯅꯪꯅ ꯑꯩꯉꯣꯟꯗ ꯃꯔꯤꯔꯛ ꯇꯧꯔꯛꯄ ꯌꯥꯏꯕ ꯑꯩꯁꯨꯦ ꯅꯉꯣꯟꯗ ꯃꯔꯤꯔꯛ ꯇꯧꯗꯣꯏꯅꯦꯕ ꯍꯧꯖꯤꯛꯗꯤ ꯅꯪ ꯅꯥ ꯇꯧꯕꯅꯤꯅꯀꯣ
ꯑꯝ
ꯇꯧꯔꯛꯄꯅꯤꯅ ꯅꯪ ꯑꯩꯉꯣꯟꯗ ꯃꯔꯤ ꯐꯥꯎ ꯇꯧꯔꯛꯄ ꯌꯥꯏꯕ ꯑꯩ ꯑꯩꯅ ꯑꯃꯨꯛ ꯅꯪ ꯃꯔꯤꯔꯛ ꯍꯦꯜꯈ꯭ꯔꯗꯤ ꯑꯩꯅ ꯑꯃꯨꯛ ꯇꯧꯔꯛ ꯇꯧꯔꯛꯇꯨꯏꯅꯦꯕ
ꯑꯣ ꯑꯗꯨ ꯅꯣꯡꯃꯗ ꯑꯗꯨꯝ ꯇꯧꯗꯣꯏ ꯅꯣꯡꯃꯗ ꯇꯧꯒꯗꯣꯏꯔꯕ
ꯍꯣꯏ ꯅꯣꯡꯃꯗ ꯅꯣꯡꯃꯗ
ꯑꯗꯨ ꯅꯣꯡ ꯉꯥꯜꯂꯥ ꯇꯧꯕꯗꯤ ꯌꯥꯗꯕ
ꯑꯗꯨꯝ ꯑꯦꯅꯤ ꯌꯥꯏ ꯀꯩꯅꯣ
ꯑ ꯗ ꯐꯥꯏꯚ ꯑꯅ ꯏꯗꯅ ꯋꯥꯟ ꯑ ꯋꯥꯟ ꯇꯨ ꯐꯥꯏꯚ ꯍꯥꯏꯗꯅ ꯑꯣꯏꯗꯅ ꯑꯗꯨꯗꯨꯅ ꯑ ꯃꯉꯥꯁꯤꯗ ꯃꯤ ꯑꯃꯝ ꯃꯝꯗ ꯇꯧꯗꯣꯏꯔꯕ
ꯃꯉꯥꯗꯣ ꯃꯤ ꯃꯔꯤꯐꯣ ꯃꯤ ꯑꯃꯗ ꯇꯧꯅꯤ ꯍꯥꯏꯕ ꯃꯔꯤꯗ
ꯑꯣ ꯃꯤ ꯃꯥꯟꯅꯕ ꯑꯃꯗꯨꯗ ꯇꯧꯕꯗꯤ ꯌꯥꯗꯦꯕ
ꯅꯠꯇꯦ ꯑ ꯍꯥꯏꯗꯤ ꯃꯉꯥ ꯑꯣꯏꯕꯅꯤꯅꯀꯣ ꯃꯔꯤꯐꯨ ꯃꯤ ꯑꯃꯗ ꯇꯧꯔꯨꯔꯦꯗꯅ ꯑ ꯃꯉꯥ ꯐꯥꯅꯕ ꯑꯃꯗꯣ ꯅꯪ ꯃꯤ ꯑꯇꯣꯞ ꯑꯗꯨ ꯇꯧꯋꯣ ꯍꯥꯏꯕ
ꯑꯣ ꯑꯗꯨ ꯐꯨꯜ ꯑꯣꯏꯔꯗꯤ ꯌꯥꯔꯦꯕ
ꯑ ꯑꯗꯨ ꯌꯥ ꯑ ꯑꯗꯨꯏ ꯃꯅꯨꯡꯗ ꯀꯥ ꯇꯥꯛꯁ ꯇꯣ ꯀꯃꯄ꯭ꯂꯤꯠ ꯫ ꯇꯧꯅꯕꯅꯦꯕ ꯑꯗꯨ ꯂꯣꯏꯔꯒ ꯑꯃꯨꯛ ꯅꯪꯒꯤꯗꯣ ꯇꯥꯛꯁ ꯄꯤꯕ꯭ꯔꯥ ꯌꯦꯡꯉꯣ ꯇꯥꯛꯁ ꯄꯤ ꯑꯗꯨꯝ ꯇꯥꯛꯁ ꯄꯤꯕ ꯈꯨꯗꯤꯡ ꯇꯧ ꯄꯤꯕ ꯈꯨꯗꯤꯡ ꯇꯧꯔꯗꯤ ꯄꯩꯁꯥ ꯐꯪꯕꯅꯦꯕ ꯁꯤꯗꯤ ꯍꯥꯟꯅ ꯐꯥꯁ ꯇꯣ ꯐꯥꯏꯚ ꯂꯣꯏꯔ ꯀꯥꯟꯗ ꯐꯪꯉꯣꯏ ꯍꯥꯏꯔꯒꯦ
ꯑꯣ ꯐꯥꯏꯚꯁꯦ ꯐꯥꯏꯚ ꯑꯣ ꯐꯥꯏꯚꯁꯦ ꯂꯣꯏ ꯐꯥꯏꯚꯁꯦ ꯂꯣꯏꯗꯣꯏꯗꯤ ꯐꯪꯉꯣꯏꯕ
ꯀꯟꯅꯗꯦ ꯐꯥꯏꯚ ꯂꯣꯏ ꯔꯅꯤꯗꯀꯣ ꯑꯃꯨꯛ ꯑꯅꯤ ꯑꯍꯨꯝꯔꯛ ꯇꯧ ꯇꯧꯗꯗꯤ ꯌꯥꯔꯣꯏ ꯍꯥꯏꯌꯦꯕ ꯐꯥꯏꯚ ꯂꯣꯏꯔꯀꯥꯟꯗ ꯑꯃꯨꯛ ꯇꯥꯛꯁ ꯄꯤ ꯄꯤꯕ ꯄꯤꯔꯀꯥꯟꯗ ꯐꯪꯕꯅꯤ ꯍꯥꯏꯕ ꯑꯗꯣ ꯏꯃꯥꯟꯅꯕꯤ ꯑꯍꯥꯕꯒꯤ ꯍꯥꯏꯔꯣ ꯃꯣꯏꯁꯨ ꯑꯗꯨꯝ ꯇꯧꯈ꯭ꯔꯦ ꯃꯣꯏꯁꯨ ꯐꯪꯉꯅꯤ ꯍꯥꯏꯌꯦ ꯃꯣꯏ ꯑꯅꯝꯕꯅ ꯐꯪ ꯐꯪꯅꯕ ꯍꯧꯔꯦ ꯍꯥꯏꯕ ꯑꯗꯨꯒꯤꯅꯤ ꯍꯣꯏ ꯇꯧꯁꯦ
ꯇꯧꯔꯒꯦ
ꯍꯣꯏ ꯍꯣꯏ ꯑꯗꯨꯣ ꯇꯦꯟ ꯃꯤꯅꯤꯁ ꯇꯦꯟ ꯃꯤꯅꯤꯁ ꯇꯦꯟ ꯃꯤꯅꯤꯁ ꯐꯥꯎ ꯇꯧꯁ ꯍꯥꯏꯗꯤ ꯃꯇꯝꯗꯣ ꯅꯠꯇ ꯇꯦꯟ ꯃꯤꯅꯤꯠꯁ ꯐꯥꯎ
ꯑꯣ ꯇꯦꯟ ꯃꯤꯅꯤꯠꯁ ꯑꯣ ꯌꯥꯏꯌꯦ ꯌꯥꯏꯌꯦ ꯀꯩꯁꯨ ꯀꯥꯏꯗꯦ ꯇꯦꯟ ꯃꯤꯅꯤꯠ ꯑꯣ ꯑꯗꯨꯝ ꯇꯧꯔꯔꯦ ꯀꯌꯥꯝ ꯀꯥꯏꯕꯅꯣ ꯍꯧꯖꯤꯛꯀꯤ ꯁꯤꯒꯤꯁꯤ ꯇꯠꯈ꯭ꯔꯒ ꯅꯪ ꯑꯩꯉꯣꯟꯗ ꯑꯃꯨꯛ ꯇꯧꯔꯛꯑꯣ
ꯍ ꯇꯔꯒꯦ
ꯎꯝ ꯉꯔꯥꯡꯗꯣ ꯇꯧꯔꯛ ꯀꯩꯗꯧꯔꯒꯗꯤ ꯑꯩꯗꯣ ꯌꯦꯟ ꯅꯥꯔꯦꯕ ꯑꯩꯗꯣ ꯅꯥꯇꯣꯟ ꯐꯨꯟꯕꯗꯩ ꯀꯩꯗꯩ ꯈꯗꯥꯎ ꯅꯥꯔꯦ
ꯍꯜꯂꯣ ꯆꯠꯇ꯭ꯔꯣ
ꯊꯕꯛꯗꯤ ꯆꯠꯂꯤ
ꯅꯪ ꯀꯩꯅꯣ ꯊꯕꯛ ꯃꯐꯝ ꯍꯣꯡꯂꯕꯣ ꯍꯥꯏꯁꯦ
ꯍꯥꯥ
ꯊꯕꯛ ꯃꯐꯝ ꯍꯣꯡꯕ ꯍꯥꯏꯁꯦ
ꯍꯣꯡꯉꯦ
ꯑꯦ ꯀꯥꯏꯗ
ꯁꯒꯣꯜꯕꯟꯗ
ꯐꯥꯟ ꯑꯣ ꯑꯣ ꯀꯩꯒꯤ ꯍꯣꯡꯉꯤꯕ ꯅꯪꯗꯤ
ꯑꯩꯗꯣ ꯄꯥ ꯊꯥꯕꯒ ꯑꯗꯒꯤ ꯑꯦꯛꯁꯇꯦꯟꯁꯟ ꯇꯧꯕꯗꯣ ꯑꯗꯨꯗꯣ ꯇꯝꯕꯒꯤ ꯂꯩꯕ
ꯎ ꯑꯦ ꯑꯗꯨ ꯑꯦꯛꯇꯦꯟꯁꯟ ꯇꯧꯕꯗꯣ
ꯎꯝ
ꯑꯗꯨꯗꯤ ꯃꯣꯏ ꯀꯩꯅꯣ ꯃꯈꯜ ꯂꯩꯌꯦꯗꯅ
ꯑꯥ
ꯑꯗꯨꯗꯣ ꯃꯣꯏ ꯍꯥꯏꯗꯤ ꯃꯣꯏ ꯅ ꯑꯦꯛꯁꯇꯦꯟꯁꯟꯁꯨ ꯊꯥ ꯑꯃ ꯐꯥꯎ ꯆꯠꯄ ꯂꯩꯇꯦ ꯍꯥꯏ ꯆꯨꯝꯕ꯭ꯔꯣ
ꯑꯧ ꯂꯩꯌꯦꯕꯀꯣ ꯑꯗꯣ ꯍꯣꯏ ꯈꯨꯨꯁꯤꯗꯣ ꯁꯥ ꯆꯈꯠꯂꯛꯑꯒꯗꯤ ꯃꯊꯛꯇ ꯆꯈꯠꯂꯛꯀꯗꯣꯏꯗꯣꯏꯅꯤꯗꯅ
ꯑꯥ
ꯑꯗꯨꯗꯨꯅ ꯈꯪꯗ꯭ꯔꯤꯅꯦ ꯀꯌꯥꯝ ꯀꯨꯏꯅ ꯑꯗꯨꯝ ꯊꯥ ꯑꯃꯃꯨꯛꯇꯤ ꯑꯗꯨꯝ ꯆꯠꯂꯗꯤ ꯀꯩꯒꯨꯝꯕ ꯀꯪꯊꯠꯇ ꯇꯥꯔꯗꯤ ꯑꯗꯨꯒ ꯁꯥꯡꯗꯤ ꯁꯥꯥꯡꯒꯠꯂꯛꯀꯗꯣꯏꯅꯤꯅ ꯃꯌꯥꯏꯗꯒ ꯂꯩꯔꯒ ꯊꯤꯕꯗꯣ
ꯎꯝ
ꯑꯗꯨ ꯑꯣꯏꯌꯦꯕ
ꯑꯣ ꯑꯗꯨꯅꯔꯥ
ꯑꯥ
ꯃꯣꯏꯅ ꯍꯥꯏꯔꯛ ꯑꯦ ꯑꯦꯛꯁꯇꯦꯟꯁꯟ ꯇꯧꯕꯩꯗꯣ ꯊꯥ ꯑꯃꯥ ꯐꯗꯦ ꯇꯧꯕ ꯑꯗꯨꯅ ꯄꯩꯁꯥ ꯇꯥꯟꯕꯁꯨ ꯅꯨꯡꯉꯥꯏ ꯍꯥꯏꯔꯒ ꯍꯥꯏꯗꯤ ꯃꯣꯏ ꯏꯒꯄ ꯗꯗꯒꯤ ꯑꯩ ꯑ ꯑ ꯍꯥꯏꯗ꯭ꯔꯥꯛ ꯐꯦꯁꯜ ꯇꯧꯕꯗꯣ
ꯑ
ꯑꯗꯨ ꯀꯣ ꯑ ꯇꯒꯤꯦ ꯃ ꯇꯧꯕꯤ ꯑꯗꯨꯃ
ꯑꯥ
ꯑꯗꯨꯗ ꯍꯧꯖꯤꯛ ꯅꯣꯏꯗꯗꯤ ꯄ꯭ꯔꯥꯏꯖ ꯀꯌꯥ ꯂꯩꯒꯦ ꯑꯗꯨꯗ
ꯃ ꯑꯗꯨꯣ ꯕꯤꯕꯤ ꯒ꯭ꯂꯣꯗꯤ ꯌꯥꯎꯕ ꯌꯥꯎꯗꯕ꯭ꯔꯥ ꯈꯪꯗꯦꯅꯦꯕ
ꯐꯩꯁꯣꯗ ꯀꯌꯥ ꯀꯌꯥ ꯂ ꯀꯦ
ꯈꯪꯗꯤ ꯍꯥꯏꯗ꯭ꯔꯥꯐꯦꯁꯟꯁ ꯂꯤꯁꯤꯡ ꯑꯃꯒ ꯂꯤꯁꯤꯡ ꯑꯃ ꯂꯤꯁꯤꯡ ꯑꯃꯒ ꯆꯅꯤ ꯆꯥꯝꯃꯉꯥ ꯁ꯭ꯋꯥꯥꯏꯗ ꯂꯩꯕꯅꯦꯕ ꯇ ꯄꯕꯤꯕꯤꯒ꯭ꯂꯒꯅꯤ ꯍꯛꯇꯗꯤ
ꯑꯩ ꯉꯔꯥꯡ ꯊꯦꯡꯅꯕꯗꯣ ꯉꯔꯥꯡ ꯅꯍꯥ ꯊꯦꯡꯉꯕꯄꯤ ꯀꯒ ꯑꯔ ꯃ ꯑ ꯆꯇꯗ ꯄꯣ ꯇ ꯐ ꯀꯩꯅꯣꯅꯦ ꯇꯨ ꯊꯥꯎꯖꯟ ꯇꯨ ꯊꯥꯎꯖꯟ ꯐ ꯑꯗꯨ ꯊꯌꯦ ꯇ ꯐ ꯑꯗꯨ ꯅꯣꯏ ꯂꯩꯦ ꯍꯪ
ꯑꯗꯨꯝ ꯍꯪꯉꯦ ꯃꯣꯏꯁꯨ ꯌꯥꯎꯕ ꯌꯥꯎꯗꯕ꯭ꯔꯣ ꯈꯪꯅꯤ ꯕꯤꯕꯤꯒꯨꯒꯗꯣ
ꯅꯪ ꯂ ꯈꯖꯅ ꯁꯅꯦ
ꯊꯨꯡꯕ ꯌꯥꯗ꯭ꯔꯦ ꯑꯗꯣ ꯍꯧꯖꯤꯛꯅ ꯈꯤꯇꯪ ꯍꯧꯖꯤꯛꯅ ꯑꯃꯨꯛ ꯍꯦꯟꯖꯜꯂꯛꯏ ꯍ ꯅꯅꯥꯇꯣꯅꯤ ꯔꯔ ꯐꯨꯟ ꯃ ꯔꯦ ꯅꯅꯥꯇꯣꯅꯤ
ꯅꯪꯗ ꯀꯩꯅꯣ ꯍꯥꯏꯗꯤ ꯀꯃꯥꯏ ꯍꯥꯏꯔꯤꯅꯣ ꯅꯪ ꯃꯄꯥꯟ ꯆꯠꯅꯝꯕꯒꯤ ꯑꯣꯏꯔꯝꯃꯤ ꯒꯥꯔꯤ ꯇꯣꯡꯉꯗꯤ ꯑꯗꯨꯝ ꯇꯧꯋꯤꯗꯅ
ꯑꯗꯨꯒꯤꯁꯨꯔꯥ ꯈꯪꯗꯦ ꯑꯗꯨꯒ ꯑꯩꯗꯣ ꯀꯣꯐꯤ ꯑꯃ ꯊꯛꯑꯣꯏꯕꯀꯣ ꯀꯣ ꯄ ꯊꯥ ꯑꯣꯔ ꯑꯗꯣ ꯑꯩꯗꯣ ꯈꯅꯥꯎꯁꯦ ꯑꯃ ꯀꯣꯕꯤ ꯊꯧꯔꯒ ꯁ꯭ꯔꯦꯠ ꯂꯥꯎ ꯁꯟ ꯈꯥꯏꯕꯩ ꯇꯥꯏꯞ ꯇꯧꯔꯒꯅꯦ ꯑꯗꯩ ꯈꯅꯥꯎꯁꯦ ꯑꯗꯨꯝ ꯅꯥ ꯑꯣꯏꯔꯤꯕ ꯉꯔꯥꯡꯁꯦ
ꯑꯗꯨ ꯇꯧꯕꯗ ꯅꯥꯝꯃꯣꯅꯦ
ꯍꯣ ꯍꯣꯏ ꯑꯩꯗꯣ ꯑꯥ ꯑꯗꯨꯝ ꯀꯥꯟꯗꯨꯗ ꯑꯩꯅꯣ ꯈꯔ ꯅꯥꯔꯤ ꯅꯥꯔꯤ ꯇꯧꯔꯒ ꯂꯩꯕ ꯃꯥꯜꯂꯦꯕꯀꯣ ꯑꯗꯣ ꯑꯩꯅꯗꯤ ꯈꯪꯗꯕ ꯃꯅꯤꯟ ꯈꯔ ꯂꯩꯕꯩ ꯇꯥꯏꯞ ꯇꯧꯕꯗꯣ ꯑꯗꯨ ꯇꯧꯕꯖꯗꯦ ꯑꯗꯨꯗ ꯊꯛꯎꯧꯕꯗ ꯐꯨꯗꯣꯔꯛꯄ ꯑꯣꯏꯕ ꯌꯥꯗꯦ ꯑꯗꯨꯒ ꯁꯇ꯭ꯔꯦꯠ ꯂꯥꯎ ꯆꯦꯈꯏꯒꯤ꯫ ꯈꯅꯥꯎꯗꯣ ꯑꯗꯨꯗꯨꯒ ꯇꯣꯟꯁꯤꯜꯂ ꯀꯩꯅꯣ ꯀꯟꯅ ꯅꯥꯔꯦ ꯉꯔꯥꯡꯁꯤ ꯅꯥ
ꯑꯣ ꯑꯗꯨꯗꯤ ꯑꯩ ꯁꯨꯃꯥꯏꯅ ꯇꯧꯋꯦ꯫ ꯑꯗꯨꯝ ꯀꯩ ꯍꯥꯏꯅꯤ ꯑ ꯑꯗꯨꯝ ꯍꯧꯒꯟꯅꯤꯅꯦꯕ
ꯉꯔꯥꯡ ꯉꯔꯥꯡ ꯑꯍꯤꯡꯐꯧꯇꯤ ꯉꯔꯥꯡ ꯅꯨꯃꯤꯗꯥꯡ ꯑꯍꯤꯡ ꯅꯣꯡꯉꯥꯜꯂꯛꯄ ꯐꯥꯎꯗꯤ ꯑꯗꯨꯝ ꯅꯥꯔꯦꯕꯀꯣ ꯑꯩꯗꯣ ꯈꯅꯥꯎꯗꯣ ꯑꯗꯨꯒ ꯉꯁꯥꯏꯅ ꯏꯁꯤꯡ ꯑꯩꯅ ꯑꯌꯨꯛ ꯍꯧꯒꯠꯂꯛꯄꯗ ꯏꯁꯤꯡꯒ ꯊꯨꯡꯒ ꯑꯃꯨꯛ ꯇꯦꯛꯉꯦ ꯑꯗꯨꯒ ꯏꯁꯇ꯭ꯔꯤꯞꯁꯤꯜꯗꯨꯒ ꯆꯥꯥꯁꯜꯂꯦ ꯑꯗꯒꯤ ꯄꯦꯔꯥ ꯁꯤꯠꯃꯣꯜ ꯒꯥ ꯆꯥꯁꯤꯜꯂꯦ ꯑꯗꯨꯒ ꯅꯨꯡꯊꯤꯟꯗꯣ ꯑꯗꯨꯒ ꯊꯕꯛ ꯆꯠꯅꯔꯒ ꯊꯕꯛ ꯆꯠꯄꯗꯨꯗꯥ ꯈꯅꯥꯎꯁꯦ ꯗꯥꯎ ꯐꯔꯕ
ꯅꯪ ꯅꯥꯏ ꯍꯥꯏꯔꯒ ꯑꯃꯨꯛ ꯊꯕꯛ ꯆꯠꯂꯤꯕ?
ꯍꯣꯏꯅꯦꯕꯦꯕ ꯄꯩꯁꯥꯅꯤꯅꯦ ꯅꯪꯕꯣ꯫
ꯑꯁꯦꯡꯕꯅꯦ ꯑꯁꯦ ꯄꯩꯁꯥꯅꯤ ꯁꯦ꯫
ꯑꯗꯨꯗꯨꯒ ꯑꯩꯗꯣ ꯐꯔꯗꯤ ꯈꯅꯥꯎ ꯅꯥꯕꯗꯤ ꯑꯗꯨꯒ ꯂꯣꯛ ꯑꯃꯨꯛ ꯑꯣꯟꯊꯔꯛꯄ ꯅꯥꯇꯣꯟꯁꯨ ꯐꯨꯜꯂꯒꯅꯦ ꯍꯧꯖꯤꯛ ꯇꯧꯔꯤ ꯂ ꯇꯣꯟꯖꯤ ꯇꯤꯀꯠ ꯇꯥꯅꯥ ꯐꯨꯟ ꯒꯠꯂꯛꯄꯤꯅꯦꯃꯤ!
ꯑꯁ
ꯀꯩꯖꯥꯡ ꯆꯥꯔꯒꯦ ꯅꯪꯕꯣ? ꯀꯩ ꯏꯟꯁꯥꯡ ꯆꯥꯔꯒꯦꯕ?
ꯑꯦꯈꯣꯏ ꯔꯣ?
ꯑꯧ꯫
ꯀꯦ ꯍꯥ ꯃꯃꯤꯡ ꯗꯕꯤ ꯏꯟꯖꯥꯡ ꯆꯥꯕꯤ ꯍꯣꯏ ꯑꯩ ꯍꯋꯥꯏ ꯑꯃ ꯍꯣꯏꯅꯦ ꯀꯥꯡꯍꯧ ꯑꯃ ꯉꯧꯔꯦ ꯃꯣꯔꯣꯛ ꯑꯃ ꯃꯦꯠꯂꯦ꯫ ꯑꯥ꯫
ꯑꯦ ꯅꯣꯏ ꯅꯨꯡꯗꯥ ꯑꯗꯨꯅ
ꯆꯥꯏꯌꯦ ꯌꯥꯝꯅꯗꯤ ꯅꯠꯇꯦꯗ ꯑꯗꯨꯗꯨꯒ ꯀꯥꯡꯈꯧ ꯀꯥꯡꯈꯧꯗꯣ ꯎ ꯀꯥꯡꯍꯧꯗꯨꯅ ꯀꯥꯡꯍꯧꯗꯨꯃꯒ ꯇꯧꯔꯒ ꯃ ꯃꯄꯥ ꯑꯃꯒ ꯇꯧꯔꯒ ꯆꯥꯏ
ꯑ ꯅꯥꯕꯁꯦ ꯑꯩ ꯅꯥꯔꯒꯕꯗꯤ ꯇꯧꯖꯕꯅꯦ ꯑ ꯈꯤꯇꯪ ꯅꯥꯔꯦ ꯀꯣꯐꯤꯗꯣ ꯊꯛꯎꯕꯗꯒꯤ ꯅꯥꯔꯤꯦꯅꯦ ꯍꯥꯏꯕ ꯑꯩ
ꯎ ꯅꯪꯕꯨꯣꯡ ꯀꯣꯐꯤ ꯊꯥꯀꯨꯏꯔꯣ
ꯑ ꯀ ꯈꯪ ꯑꯗꯨꯗꯤ ꯀꯣꯐꯤꯗꯣ ꯍꯦꯛ ꯊꯛꯄ ꯂꯣꯏꯕ ꯑꯩꯈꯣꯏꯅ ꯈꯪꯉꯒ ꯈꯗꯥꯎꯁꯦ ꯆꯦꯛ ꯂꯥꯎ ꯆꯦꯛꯈꯥꯏꯕꯩ ꯇꯥꯏꯞ ꯇꯧꯦꯕꯀꯣ ꯑꯗꯨꯒꯗꯤ ꯑꯗꯨꯝ ꯑꯃ ꯈꯪꯗꯦ ꯇꯤꯟ ꯌꯣꯠꯄꯗꯗꯤ ꯑꯗꯨꯝ ꯄꯟꯕꯤ ꯔꯤ ꯅꯥꯔꯤ ꯁꯥꯕꯤ ꯇꯧꯕꯤꯗꯣ ꯑꯗꯨ ꯍꯧꯔꯛꯈ꯭ꯔꯦ ꯑꯗꯨ ꯌꯨꯝ ꯌꯧꯔꯒ ꯑꯗꯨꯝ ꯅꯥꯔꯦ
ꯑ ꯑꯁ ꯀꯣ ꯀꯣ ꯐ ꯊꯛꯄꯃꯥꯏ ꯇꯧꯒꯗꯅꯦ
ꯔꯠꯇ ꯑꯩꯗꯤ ꯀꯣ ꯀꯣꯐꯤ ꯔ ꯇꯤ
ꯑꯦꯥꯏ
ꯆꯨꯝꯅꯒꯤ ꯑꯁꯥ ꯍ ꯑꯁꯥꯕ ꯀꯣꯐꯤ ꯑꯃ ꯃꯦꯆꯤꯟ ꯃꯦꯆꯤꯟꯗꯒꯤ ꯇꯧꯔꯒ ꯊꯛ ꯃꯦꯆꯤꯟꯒꯤ ꯀꯣꯐꯤꯗꯣ ꯑꯗꯨꯅ ꯍꯥꯏꯕ ꯑꯗꯨ ꯑꯗꯨ ꯊꯧꯕꯗꯅꯦ ꯍꯥꯏꯕ
ꯈꯟꯗꯨꯔꯑꯦ
ꯀꯣꯐꯤ ꯀꯗꯇ ꯀꯣꯏ ꯀꯣꯏ ꯉꯠ ꯊꯇꯥ
ꯇꯗꯗꯤꯦ ꯀꯣ ꯀꯣ ꯀꯣꯐꯤꯁꯨ ꯍꯥꯞꯄꯦꯕ ꯀꯣꯜ ꯀꯣꯐꯤ ꯊꯛꯄꯗꯁꯨ ꯑꯩ ꯁꯨꯃꯥꯏ ꯇꯧꯔꯛꯑꯦꯁ ꯑ ꯍꯗ ꯌꯥꯗ
ꯎꯝ ꯑꯁ ꯑꯩꯗꯤ ꯀꯣ ꯀꯣꯐꯤꯒꯤ ꯊꯛꯇ ꯀꯨꯏꯔꯦ ꯑꯁ ꯑꯗꯣ ꯑꯩꯈꯣꯏꯗꯣ ꯀꯣꯏꯕ ꯆꯠꯂꯗꯤ ꯑꯩ ꯇꯣꯂꯣꯞ ꯐꯪꯈꯤꯁꯅꯨꯗꯨ ꯅꯪ ꯕꯖꯥꯔꯗ ꯂꯥꯛꯑꯣ ꯕꯖꯥꯔꯗ ꯄꯠꯆꯥꯁꯤꯗ ꯍꯥꯏꯕꯤ ꯃꯐꯝꯗꯨꯗ ꯉꯥꯏ ꯍꯥ ꯀ ꯍꯥꯏꯅꯤ ꯍꯜꯂꯣ
ꯇꯥꯏ ꯑꯦꯝ ꯌꯨꯗ ꯆꯛꯑꯣ ꯍꯥꯏꯕ
ꯑꯦꯝ ꯌꯨꯗ ꯑꯦꯝ ꯌꯨꯗꯣ ꯑꯩꯗꯣ ꯅꯨꯡꯤ ꯂꯧꯕ ꯌꯥꯒꯗ꯭ꯔꯥ ꯌꯥꯗꯣꯏꯗ꯭ꯔꯣ ꯈꯪꯗ꯭ꯔꯤꯕꯅꯕꯣ ꯀꯩꯒꯤꯅꯣꯗ ꯑꯩꯩꯅꯣ ꯍꯟꯗꯛꯇꯒꯤꯗꯤ ꯃꯣꯏꯒꯤ ꯌꯥꯎ ꯑꯩꯅ ꯌꯥꯎꯔꯤꯗꯣ ꯑꯩ ꯀꯦꯁ ꯍꯥꯏꯔꯅꯤꯅ ꯍꯥꯏꯌꯦꯕ ꯑꯗꯨꯅ ꯑꯩ ꯀꯦ ꯁꯥꯕꯗꯣ ꯑꯃꯨꯛ ꯂꯦꯞꯄꯗꯤ ꯑꯩꯁꯦ ꯃꯣꯏꯗ ꯖꯨꯂꯥꯏꯗꯗꯤ ꯍꯥꯏꯗꯥꯏꯅꯦ ꯅꯪꯒꯤꯗꯣ
ꯗꯅꯦ ꯍꯥꯏ ꯑ ꯥꯏꯕ ꯍꯥꯟ ꯑꯦ
ꯀ ꯛꯇ ꯇꯧ
ꯑꯣ ꯀꯛꯑꯦꯗꯐꯕꯨ ꯇꯧꯔꯣ
ꯍꯣꯏ